ꯇꯥꯔꯦ ꯇꯥꯔꯦ ꯅꯪꯗꯤ ꯑꯣ
ꯎꯝ ꯐꯝꯃꯒ ꯂꯩꯌꯦ
ꯑꯣ
ꯅꯪꯗꯤ
ꯑꯩꯁꯨꯅꯤ
ꯎꯝ
ꯁꯟꯗꯦꯅꯤꯅꯒꯣ ꯃꯄꯥꯟꯖꯨ ꯊꯣꯛꯄ ꯌꯥꯗꯦ ꯆꯠꯇꯦꯗ ꯕꯣꯜ ꯌꯦꯡꯕꯒꯤ ꯍꯧꯒꯠꯄ ꯊꯦꯡꯉꯤꯕ
ꯑꯣ ꯑꯣ
ꯆꯛ ꯆꯥꯔꯕꯣ ꯆꯥꯔꯤ ꯍꯣꯏ
ꯑꯣ ꯑꯩꯁꯨ ꯆꯥꯔꯦ ꯑ
ꯎꯝ
ꯀꯩ ꯃꯊꯦꯜ ꯆꯥꯔꯒꯦ
ꯑ ꯉꯁꯤ ꯏꯟꯖꯥꯡ ꯊꯣꯡꯗꯦ ꯀꯥꯡꯉꯧ ꯈꯛꯇ ꯇꯧꯕ ꯑꯂꯨ
ꯑꯣ
ꯅꯪꯗꯤ
ꯏꯁ ꯑꯩꯖꯨ ꯆꯝꯐꯨꯠ ꯆꯥꯏꯗ ꯀꯥꯡꯉꯧ ꯌꯦꯔꯨꯝ ꯇꯧꯔꯒ
ꯎ ꯐꯩ
ꯀꯩ ꯀꯩ ꯑꯗꯨꯝ ꯂꯩꯅꯤ ꯁꯤꯗ ꯌꯨꯝꯗ
ꯑꯣ ꯀꯅꯥ ꯀꯅꯥ ꯂꯩꯒꯦ ꯅꯪꯕꯣ ꯑꯩꯁꯨ ꯀꯩꯗꯧꯔꯨꯅꯤ
ꯅꯨꯡꯊꯤꯟꯗ ꯕꯣꯜ ꯁꯅꯥꯕ ꯆꯠꯄ ꯉꯥꯏꯗꯣꯏꯅꯤ ꯄꯥꯏ ꯂꯩꯇꯦ
ꯁꯟꯗꯦ ꯅꯣꯡꯃꯥꯏꯖꯤꯡꯗꯕꯨ ꯀꯩꯒꯤ ꯕꯣꯜ ꯁꯥꯟꯅꯕ ꯆꯠ
ꯌꯨꯝꯗ ꯀꯩꯗ ꯂꯩꯕꯁꯤ ꯕꯣꯔꯤꯡ ꯆꯨꯝꯃꯟꯕꯗꯨꯒꯤꯅꯤꯗ
ꯑꯥ
ꯃꯄꯥꯟ ꯈꯔ ꯈꯔ ꯊꯣꯛꯇ꯭ꯔꯗꯤ ꯍꯩꯅꯗꯕꯗꯣ
ꯑꯥ ꯅꯪ ꯅꯪꯗꯤ ꯀꯅꯥ ꯀꯅꯥꯒ ꯂꯩꯒꯦ
ꯑꯩꯗꯤ ꯏꯊꯟꯇꯅꯦ
ꯑꯣ ꯆꯤ ꯇꯝꯄꯥꯛꯇꯔꯥ ꯆꯤꯡꯗꯔꯥ
ꯇꯝꯄꯥꯛꯇꯔꯦ
ꯇꯝꯄꯥꯒꯤ ꯃꯤ ꯇꯝꯄꯥꯒꯤ ꯃꯤꯂ
ꯅꯠꯇꯦꯗ
ꯑꯣ
ꯑꯩꯗꯤ
ꯑꯩꯁꯨ ꯅꯠꯇꯦ
ꯑꯣ ꯅꯪꯁꯨ ꯁꯤ ꯂꯩꯔꯤꯔꯣ ꯇꯝꯄꯥꯛꯇ
ꯑꯥꯎ
ꯀꯅꯥ ꯀꯅꯥꯀ ꯂꯩꯒꯦ ꯅꯪꯒꯤ
ꯑꯩꯁꯨ ꯏꯇꯣꯝꯗ ꯂꯩꯔꯤꯅꯦ
ꯑꯣ ꯂꯩꯕ ꯅꯨꯡꯉꯥꯏꯕꯔꯥꯥꯅꯦ ꯅꯊꯟꯗ ꯂꯩꯕꯗꯣ
ꯅꯨꯉꯥꯏ ꯍꯣꯏ
ꯂꯩꯕꯕꯨꯗꯤ ꯅꯨꯡꯉꯥꯏ ꯑꯗꯨ ꯆꯥꯛ ꯊꯣꯡ ꯊꯣꯡꯉꯝꯗꯣꯏ ꯊꯣꯡꯉꯝꯗꯣꯏꯗ ꯋꯥꯗ꯭ꯔꯣ
ꯎꯝ ꯏꯁꯥꯒꯤꯕꯨ ꯀꯩꯒꯤ ꯋꯥꯗꯣꯏꯕ
ꯃꯥꯅꯦ ꯗꯨꯕꯨꯗꯤ ꯆꯨꯝꯃꯤꯗꯥ ꯍꯥꯏꯕꯗꯤ ꯈꯔ ꯋꯥꯅ ꯍꯜꯂꯛꯑꯀꯥꯟꯗ ꯇꯜꯂꯤꯅ
ꯃꯤ ꯑꯇꯣꯞꯄꯒꯤ ꯊꯣꯡꯕꯗꯤ ꯋꯥꯏ ꯏꯊꯟ ꯏꯆꯥ ꯑꯅꯤꯗꯣ ꯑꯗꯨꯕꯨ ꯀꯩꯒꯤ ꯋꯥꯗꯣꯏꯅꯣ
ꯆꯥꯛ ꯊꯣꯡꯕꯁꯦ ꯀꯩꯅꯣ ꯏꯊꯟ ꯏꯇꯟ ꯂꯩꯕꯁꯦ ꯅꯨꯄꯤ ꯅꯨꯄꯤꯅ ꯍꯦꯟꯅ ꯀꯩꯅꯣ ꯇꯟꯕ ꯃꯥꯜꯂꯤꯗ
ꯎꯝ ꯃꯔꯛ ꯃꯔꯛꯇꯗꯤ ꯌꯥꯝ ꯇꯜꯂꯦ
ꯅꯨꯄꯤꯗꯤ ꯃꯦꯒꯤꯒꯨꯝꯕ ꯑꯗꯨꯒꯨꯝꯕ ꯆꯥꯔ ꯂꯣꯏꯔꯦ ꯃꯣꯏꯗꯤ
ꯎꯝ ꯃꯦꯒꯤ ꯆꯥꯗꯦ
ꯀꯩꯒꯤ ꯆꯥꯗꯦ ꯑꯗꯨꯅ ꯍꯦꯟꯅ ꯐꯩꯅꯦ ꯍꯛꯆꯥꯡ ꯌꯥꯝ ꯁꯣꯛꯏ ꯍꯥꯏ
ꯄꯥꯝꯗꯦꯕ ꯃꯦꯒꯤꯖꯦ ꯑꯩꯗꯤ꯫
ꯍꯥ ꯍꯥ꯫
ꯅꯨꯄꯥꯁꯤꯡꯁꯨ ꯌꯥꯝ ꯇꯜꯂꯝꯃꯤꯗ ꯅꯨꯄꯤꯈꯛꯇ ꯅꯠꯇꯅ
ꯑꯁ ꯑꯗꯨꯕꯨꯁꯨ ꯎꯄꯥꯏ ꯂꯩꯇꯦꯅ꯫ ꯏꯊꯟꯇ ꯂꯩꯕꯅꯤꯅ ꯊꯣꯡꯗ꯭ꯔꯦ ꯆꯥꯗ꯭ꯔꯦ꯫
ꯅꯪꯗꯤ ꯀꯣꯂꯦꯖ ꯀꯥꯔꯤꯔ ꯊꯕꯛ ꯇꯧꯔꯤꯔ꯫
ꯁꯤ ꯀꯣꯂꯦꯖꯄꯨꯗꯤ ꯂꯣꯏꯔꯦꯗ ꯑꯗꯨꯝ ꯃꯥꯁꯇꯔ ꯀꯩꯅꯣ ꯇꯝꯃꯤ
ꯑꯣꯑꯣ ꯑꯣꯑꯣ ꯐꯩ꯫
ꯅꯪꯗꯤ ꯂꯣꯏꯔꯕꯣ ꯒ꯭ꯔꯦꯖꯨꯑꯦꯁꯟ꯫
ꯂꯣꯏꯗꯔꯤꯌꯦ꯫
ꯑꯣ ꯑꯗꯨꯗꯤ ꯈꯔ ꯑꯉꯥꯡ ꯑꯣꯏꯔꯕꯅꯤꯅ ꯑꯩꯈꯣꯏꯗꯒꯤꯗꯤ꯫
ꯎꯝ ꯑꯉꯥꯡꯅꯤ꯫
ꯍ ꯀꯥꯟꯅꯗꯅꯦ ꯍꯟꯗꯛꯁꯦ ꯍꯧꯖꯤꯛꯀꯥꯟꯁꯦ꯫ ꯃꯥꯁꯇꯔ ꯂꯣꯏꯔꯁꯨ ꯊꯕꯛ ꯂꯩꯇꯦꯅ ꯀꯔꯤ ꯎꯄꯥꯏ ꯂꯩꯩ꯫
ꯎꯝ ꯂꯩꯕꯅꯤꯍꯦ ꯄꯩꯈꯥꯒꯨꯝꯕ ꯊꯔꯗꯤ꯫
ꯍꯣꯏ꯫
ꯄꯩꯈꯥꯒꯨꯝꯕ ꯊꯥꯅꯕ ꯇꯧꯋꯣ꯫
ꯎꯝ꯫
ꯨꯔꯤꯒꯨꯂꯔ ꯆꯠꯄꯔꯣ ꯅꯪ꯫
ꯍꯥ꯫
ꯔꯤꯒꯨꯂꯔ ꯆꯠꯄꯔꯣ꯫
ꯍꯣꯏ ꯑꯩꯈꯣꯏꯗꯤ ꯔꯤꯒꯨꯂꯔꯅꯤ ꯔꯤꯒꯨꯂꯔ ꯅꯠꯇ꯭ꯔꯗꯤ ꯎꯄꯥꯏ ꯂꯩꯇꯦ꯫
ꯁꯤꯁꯤ ꯀꯣꯂꯦꯖ ꯍꯦꯛ ꯀꯥꯕ ꯍꯧꯕꯗꯒꯤ ꯔꯤꯒꯨꯂꯔ ꯑꯗꯨꯝ ꯆꯥꯠꯂꯤꯕꯣ꯫
ꯍꯨꯝ꯫
ꯁꯤ ꯀꯣꯂꯦꯖ ꯍꯦꯛ ꯀꯥꯕ ꯍꯧꯕꯗꯒꯤꯅꯦ꯫ ꯒ꯭ꯔꯦꯖꯨꯋꯦꯁꯟ ꯍꯦꯛ ꯍꯧꯕꯗꯒꯤꯅꯦ ꯔꯤꯒꯨꯂꯔ ꯑꯗꯨꯝ ꯆꯠꯂꯕꯣ ꯍꯥꯏꯕ꯫
ꯍꯣꯏ꯫
ꯑꯣ ꯌꯥꯝ ꯐꯩ꯫
ꯀꯔꯝꯕ ꯁꯕꯖꯦꯛꯇꯣ ꯑꯣꯅꯔꯁ ꯂꯣꯏꯒꯦ꯫
ꯀꯔꯤ꯫
ꯀꯔꯝꯕ ꯁꯕꯖꯦꯛꯇ ꯑꯣꯅꯔꯁ ꯇꯧꯒꯦ꯫
ꯑꯁ ꯁꯤ ꯅꯦꯠꯋꯥꯔꯛꯁꯦ ꯀꯩꯗꯧꯕꯖꯥꯠꯅꯣ ꯃꯁꯤ ꯐꯖꯅ ꯇꯥꯗꯦ꯫
ꯇꯥꯗꯕ꯭ꯔꯣ꯫
ꯇꯥꯕꯣ ꯍꯜꯂꯣ꯫ ꯇꯥꯏ ꯇꯥꯏ ꯍꯧꯖꯤꯛ ꯐꯖꯅ ꯇꯥꯗꯕ ꯉꯁꯥꯏꯗꯣ꯫
ꯎꯝ ꯀꯔꯝꯕ ꯁꯕꯖꯦꯛꯇꯅꯦ꯫
ꯎꯝ꯫
ꯑꯣꯅꯔꯁ ꯂ꯭ꯧꯕꯔꯕ ꯑꯣꯅꯔꯁ ꯇꯧꯕ꯭ꯔꯕ꯫
ꯅꯠꯇꯦꯗ ꯑꯩꯈꯣꯏꯗꯤ ꯏꯁꯇ꯭ꯔꯤꯝ ꯇꯧꯉꯥꯂꯦ ꯑꯥꯔꯠꯁ ꯅꯠꯇꯦꯕ꯫
ꯏꯁꯇ꯭ꯔꯤꯝ ꯀꯔꯤ
ꯁꯥꯏꯁꯨ ꯅꯠꯇꯦ ꯑꯕꯤ ꯕꯤꯇꯦꯛ ꯍꯥꯏꯗꯣ ꯈꯪꯉꯨꯃꯣ
ꯕꯤꯇꯦꯛ
ꯕꯤ ꯏ
ꯈꯪꯉꯦ ꯑꯗꯨꯕꯨ ꯑꯩ ꯀꯔꯤꯅꯣꯝ ꯍꯥꯏꯕꯗꯣ ꯈꯪꯗ꯭ꯔ‌ꯦ
ꯎꯝ ꯁꯤ ꯕꯦꯆꯤꯂꯔ ꯑꯣꯐ ꯏꯟꯖꯤꯅꯤꯌꯥꯔꯤꯡ ꯍꯥꯏꯕ ꯆꯞ ꯃꯥꯟꯅꯩꯗ ꯕꯤ ꯇꯦꯛꯒ ꯄꯤ
ꯏꯟꯖꯤꯅꯤꯌꯥꯔꯤꯡꯒꯤ ꯂꯥꯏꯟꯗꯥ
ꯍꯣꯏ
ꯀꯔꯝ ꯏꯟꯖꯤꯅꯤꯌꯥꯔꯤꯡꯁꯨ ꯂꯥꯏꯟ ꯂꯥꯏꯟ ꯇꯣꯉꯥꯟ ꯇꯣꯉꯥꯟꯅ ꯂꯩꯗꯅ
ꯍꯣꯏ ꯑꯩꯈꯣꯏ ꯑꯩꯅ ꯀꯩꯅꯣ ꯁꯤꯕꯤꯜ ꯑꯦꯂꯦꯛꯇ꯭ꯔꯣꯅꯤꯛꯁ ꯑꯦꯂꯦꯛꯇ꯭ꯔꯤꯀꯜ ꯂꯩꯕꯗꯣ ꯑꯩꯅ ꯁꯤ ꯇꯤ ꯚꯤ ꯂꯧꯕ
ꯎꯝ
ꯏꯁ ꯋꯥꯕꯅꯤꯗ ꯁꯤꯗꯤ ꯑꯩꯈꯣꯏꯗꯤ ꯑꯦꯛꯖꯥꯝ ꯀꯔꯤ ꯀꯔꯥꯁꯨ ꯁꯤꯟꯕ ꯌꯥꯗꯦ ꯂꯩꯇꯅ
ꯑꯩ
ꯍꯥ ꯍꯟꯗꯛ ꯍꯟꯗꯛꯄꯨꯗꯤ ꯁꯨꯇꯤ ꯑꯣꯏꯔꯕꯅꯤꯅ ꯑꯈꫭꯏꯁꯨ ꯚꯦꯀꯦꯁꯟ
ꯑꯩꯈꯣꯏꯗꯤ ꯑꯩꯗꯤ ꯀꯣꯂꯦꯖ ꯔꯤꯒꯨꯂꯔ ꯆꯠꯇꯦ ꯀꯔꯤ ꯏꯁ꯭ꯀꯅꯤꯡ ꯊꯝꯒ ꯀꯣꯆꯤꯡ ꯂꯧ ꯂꯧꯏꯔꯤꯕꯥ
ꯑꯣ ꯑꯗꯨ ꯍꯦꯟꯅ ꯐꯕꯅꯦ ꯀꯟꯅꯗꯤ ꯑꯩꯈꯣꯏ ꯀꯩꯅꯣ ꯃꯅꯤꯄꯨꯔꯒꯤ ꯀꯣꯂꯦꯖꯁꯦ ꯐꯖꯁꯨ ꯇꯥꯛꯇꯦ
ꯑꯩ ꯃꯇꯝꯁꯨ ꯃꯥꯡꯉꯦ ꯍꯥꯏꯅ ꯑꯩ ꯀꯣꯂꯦꯖꯁꯨ ꯔꯤꯒꯨꯂꯔ ꯑꯗꯨꯝ ꯆꯠꯄꯁꯦ ꯇꯟꯕꯌꯦ
ꯎꯝ ꯑꯩꯈꯣꯏꯕꯨꯗꯤ ꯆꯠ
ꯎꯝ
ꯁꯤ ꯁꯤ ꯆꯠꯇ꯭ꯔꯥꯗꯤ ꯀꯩꯅꯣ ꯃꯥꯛ ꯄꯤꯕꯅꯦꯕ
ꯑꯣ ꯃꯥꯔꯛ ꯃꯥꯔꯛ ꯄꯤꯔꯒ ꯅꯨꯡꯇꯤꯒꯤ
ꯍꯣꯏ ꯀ꯭ꯂꯥꯁ ꯂꯥꯛꯇ꯭ꯔꯗꯤ ꯀ꯭ꯂꯥꯁꯀꯤ ꯑꯗꯨꯝ ꯂꯥꯛꯄ ꯈꯨꯗꯤꯡꯒꯤ ꯀꯩꯅꯣ ꯃꯥꯔꯛꯇꯣ ꯃꯇꯨꯡ ꯏꯟꯅꯥ ꯄꯤꯗꯣꯏꯅꯦꯕ ꯀ꯭ꯂꯥꯁꯀꯤ ꯃꯇꯨꯡ ꯏꯟꯅꯥ
ꯑꯣ
ꯑꯗꯨꯒꯤ
ꯀꯔꯝ ꯀꯥꯟꯗ ꯂꯣꯏꯗꯣꯏꯅꯣ
ꯑꯩꯁꯦ ꯆꯍꯤ ꯋꯥꯟ ꯑꯦꯟ ꯍꯥꯐ ꯋꯥꯠꯂꯤ ꯇ꯭ꯋꯦꯟꯇꯤ ꯑꯩꯠ ꯖꯨꯟꯗ ꯂꯣꯏꯔꯤꯅꯤ
ꯍꯨ ꯅꯦꯛꯁ ꯏꯌꯥꯔ
ꯎꯝ ꯅꯪ ꯅꯦꯛꯁ ꯏꯔꯗꯤ ꯇ꯭ꯋꯦꯟꯇꯤ ꯁꯕꯦꯟꯅꯤꯅ ꯇ꯭ꯋꯦꯟꯇꯤ ꯑꯩꯠꯀꯤ ꯖꯨꯟꯗꯥ ꯎꯝ ꯆꯍꯤ ꯑꯃꯥ ꯋꯥꯠꯂꯤꯗ ꯎ
ꯐꯩꯌ‌ꯦ ꯐꯩꯌ‌ꯦ ꯍꯣꯠꯅꯔꯣ ꯅꯪ ꯅꯆ‌ꯦꯅ ꯍꯥꯏꯕꯤꯔꯒꯦ
ꯑꯁ ꯅꯨꯄꯤꯁꯨ ꯍꯣꯠꯅꯕ ꯌꯥꯏꯗ ꯅꯠꯇ꯭ꯔꯣ
ꯀꯟꯅ ꯍꯣꯠꯅꯔꯣ
ꯍꯧꯖꯤꯛꯀꯥꯟꯗꯤ ꯅꯨꯄꯤ ꯅꯨꯄꯥ ꯈꯥꯏꯕ ꯂꯩꯇꯕꯅꯦ ꯗꯨꯝ ꯐꯣꯟ ꯅꯔ ꯗꯤ
ꯅꯣꯏ ꯅꯨꯄꯤꯁꯨ ꯃꯤ ꯑꯣꯏꯕ ꯌꯥꯏ ꯀꯩꯅꯣ ꯅꯠꯇ꯭ꯔꯣ
ꯑꯥ
ꯑꯁ ꯑ ꯍꯟꯗꯛꯇꯤ ꯑꯩꯈꯣꯏ ꯀ꯭ꯂꯥꯁꯇ ꯑꯍ ꯀ꯭ꯂꯥꯁ ꯔꯨꯝ ꯅꯨꯄꯤꯅ ꯉꯥꯛꯇꯅꯦ ꯇꯣꯛꯄꯔ ꯐꯪꯉꯤꯁꯦ ꯍꯣꯠꯅꯕ ꯌꯥꯝ ꯀꯜꯂꯦ ꯍꯟꯗꯛꯇꯤ ꯅꯨꯄꯤꯁꯤꯡꯖꯨ
ꯎ ꯄꯤꯒ ꯅꯨꯄꯥꯒ ꯆꯞ ꯃꯥꯟꯅꯩꯗ
ꯑꯗꯣ ꯑꯁ ꯅꯨꯄꯤꯁꯤꯡꯅꯗꯤ ꯈꯔ ꯍꯣꯠꯅꯕ ꯀꯟꯕꯅꯦ ꯅꯨꯄꯥꯁꯤꯡꯅ ꯈꯔ ꯇꯟꯕ ꯍꯥꯏ ꯇꯥꯔꯦ
ꯑ ꯑꯥ ꯑꯩꯁꯨ ꯇꯜ
ꯎꯍ ꯑꯩꯈꯣꯏꯖꯨ ꯇꯟꯗꯗꯤ ꯍꯥ ꯍꯍꯥ
ꯅꯪꯗꯤ ꯍꯧꯖꯤꯛꯀꯥꯟꯗꯤ ꯁꯝꯃꯔ ꯚꯦꯀꯦꯁꯟꯄꯤ ꯌꯨꯝꯗ ꯂꯦꯡꯗꯅ ꯌꯨꯝꯗ ꯑꯗꯨꯝ ꯂꯩꯔꯕꯣ ꯍꯧꯖꯤꯛꯀꯥꯟꯗꯤ ꯁꯝꯃꯔ ꯚꯦꯀꯦꯁꯟ ꯄꯤꯕꯅꯤꯅ ꯌꯨꯝꯗ ꯑꯗꯨꯝ ꯂꯩꯔꯕꯕ
ꯍꯧꯖꯤꯛꯇꯤ ꯍꯣꯏ ꯌꯨꯝꯗ ꯑꯗꯨꯝ ꯂꯩꯔꯤꯅꯦ ꯃꯔ ꯕꯣꯜ ꯑꯗꯨꯝ ꯃꯔꯛ ꯃꯔꯛ ꯁꯥꯟꯅꯕ ꯆꯠꯄ
ꯑ ꯐꯩꯌꯦ ꯅꯇꯣꯝꯅꯅꯦꯕ ꯅꯪꯁꯨ ꯂꯩꯕ
ꯑꯥ
ꯅꯇꯣꯝꯗꯅꯦꯕ ꯅꯪꯁꯨ ꯂꯩꯕ
ꯍꯣꯏ ꯏꯊꯟꯇꯅꯦ
ꯎ
ꯍꯣꯁꯇꯦꯜꯕꯨꯗꯤ ꯂꯩ ꯑꯗꯣ ꯍꯣꯁꯇꯦꯜꯗ ꯑꯩꯅ ꯇꯟꯕꯀꯣ
ꯑꯣ
ꯌꯨꯝ ꯑꯁꯤ ꯌꯨꯝꯗ ꯂꯩꯕ ꯆꯥꯞ ꯃꯥꯟꯅꯅꯤ ꯍꯣꯁꯇꯦꯜꯁꯨ ꯃꯤ ꯀꯔꯝꯇ ꯍꯥꯏꯗ꯭ꯔꯦꯕ ꯅꯁꯥ ꯅꯁꯥ ꯒ꯭ꯌꯥꯟ ꯇꯥ ꯂꯩꯌꯣ ꯍꯥꯏꯕꯗꯤ ꯑꯉꯥꯡ ꯃꯆꯥꯒꯨꯝꯅ ꯍꯥꯥ
ꯀꯂ꯭ꯁ ꯇꯨꯌꯦꯜꯞ ꯍꯌꯦꯡꯗꯒꯤ ꯍꯣꯁꯇꯦꯜꯁꯨ ꯐ꯭ꯔꯤ ꯑꯗꯨꯝ ꯇꯧꯈ꯭ꯔꯕꯅꯤꯗ ꯎꯝ
ꯑ ꯑ ꯆꯥꯛ ꯊꯣꯡꯕ ꯌꯥꯏꯀꯣ ꯑꯩꯈꯣꯏ ꯑ ꯏꯁꯥ ꯏꯁꯥꯅ ꯀꯩꯅꯣ ꯅꯪ ꯂꯣꯏ ꯇꯝꯅꯤꯡꯕ ꯇꯧꯍꯧꯔꯣ ꯑ ꯋꯥꯔꯗꯦꯟꯕꯨꯗꯤ ꯂꯩ ꯋꯥꯔꯗꯦꯟ ꯂꯥꯛꯑꯣꯏꯕ ꯍꯣꯏ ꯑꯉꯥꯡ ꯅꯣꯏ ꯑꯉꯥꯡ ꯃꯆꯥ ꯅꯠꯇ꯭ꯔꯦ ꯑꯗꯨꯝ ꯅꯣꯏ ꯊꯣꯛꯄ ꯇꯧꯔꯣ ꯒꯥꯏ ꯌꯨꯝꯗꯒꯤ ꯍꯦꯟ ꯅꯨꯡꯉꯥꯏꯕꯅꯦ ꯍꯣꯁꯇꯦꯜ
ꯑꯣꯏꯔꯝꯅꯤ
ꯎꯍꯨꯝ ꯎ ꯑꯩꯖꯨ ꯕꯣꯔꯤꯡ ꯆꯨꯔꯗꯤ ꯍꯣꯁꯇꯦꯜ ꯑꯗꯨꯝ ꯆꯠꯂꯦ
ꯑꯣ ꯅꯛꯄ꯭ꯔꯣ ꯅꯪ ꯌꯨꯝꯗꯒꯤ
ꯍꯣꯏ ꯅꯛꯏ
ꯎꯝ ꯑ ꯍꯣꯁꯇꯦꯜꯗꯨꯁꯨ ꯂꯩꯕ ꯅꯨꯡꯉꯥꯏꯕꯅꯤꯗ
ꯃꯥꯅꯦ ꯃꯥꯅꯦ ꯅꯨꯡꯉꯥꯏꯕꯅꯤꯗ
ꯎ ꯑꯩꯈꯣꯏ ꯀ꯭ꯂꯥꯁ ꯑꯦꯂꯚꯦꯟ ꯇꯨꯌꯦꯜꯞꯇ ꯇꯝ ꯃꯇꯝꯗꯗꯤ ꯑꯣꯖꯥꯁꯤꯡꯁꯨ ꯌꯥꯝ ꯏꯁꯇ꯭ꯔꯤꯛ ꯇꯧꯋꯦꯕ
ꯃꯥꯅꯦ ꯃꯥꯅꯦ
ꯑꯗꯨꯗꯤ ꯍꯦꯟꯗꯣꯛꯈ꯭ꯔꯗꯤ ꯐ꯭ꯔꯤ꯫
ꯃꯥꯅꯦ ꯃꯥꯅꯤ꯫ ꯎ ꯅꯪꯗꯤ ꯀꯩꯗꯧ ꯂꯩꯗꯣꯏꯅꯣ ꯉꯁꯤ ꯇꯨꯝ ꯂꯩꯗꯣꯏꯔꯣ?
ꯑꯥ ꯇꯨꯝ ꯂꯩꯒꯅꯤ꯫
ꯎꯝ꯫ ꯀꯣꯏꯔꯛꯀꯦ ꯍꯥ ꯅꯨꯃꯤꯠ ꯑꯃ꯫
ꯀꯔꯤ ꯍꯥꯏꯕ꯫
ꯀꯣꯏꯔꯛꯀꯦ ꯍꯥꯏꯕꯅꯤꯗ꯫
ꯀꯣꯢꯔꯛꯑꯣ ꯀꯣꯢꯔꯛꯑꯣ꯫
ꯍꯣꯢ ꯍꯣꯢ ꯀꯣꯢꯔꯛꯀꯦ꯫
ꯅꯨꯉꯥꯏꯔꯝꯅꯤ꯫
ꯎꯝ ꯍꯣꯔꯦꯟ ꯅꯨꯡꯊꯤꯟꯗ꯫
ꯂꯥꯛꯑꯣ ꯂꯥꯛꯑꯣ꯫ ꯑꯌꯨꯛ꯫
ꯍꯨꯝ꯫
ꯑ ꯀꯩꯁꯨ ꯅꯠꯇꯦ꯫
ꯎꯝ꯫
ꯅꯪ ꯅꯪꯗꯤ ꯀꯩꯅꯣ꯫ ꯎꯝ
ꯍꯥꯏ ꯍꯣꯢꯌꯨꯅ ꯎ
ꯒ꯭ꯌꯥꯟ ꯇꯥꯗ꯭ꯔꯦ ꯋꯥ ꯉꯥꯡꯅꯤꯡꯉꯥꯏꯁꯨ ꯂꯩꯇ꯭ꯔꯦ꯫
ꯎꯝ ꯉꯁꯤꯅ ꯐꯥꯔꯁ ꯑꯣꯏꯕꯒꯤꯅꯤꯗ ꯈꯒꯛ ꯑ